ꯑ꯫
ꯍꯜꯂꯣ ꯇꯥꯕ꯭ꯔꯥ꯫
ꯎꯝ ꯍꯜꯂꯣ꯫
ꯎꯝ ꯇꯥꯕ꯭ꯔꯥ꯫
ꯑꯁ ꯉꯁꯤ ꯑꯩꯒꯤ ꯐꯣꯟ ꯐꯣꯟ ꯀꯣꯜ ꯂꯩꯔꯦ ꯑꯃꯨꯛ ꯇꯜꯂꯦꯗ꯫
ꯄꯨꯡ ꯀꯌꯥꯗ꯫
ꯄꯨꯡ ꯀꯌꯥ ꯅꯠꯇꯦ ꯐꯣꯔ ꯃꯣꯏꯅ ꯀꯁꯇꯃꯔꯅ ꯐꯣꯔ ꯇꯥꯏꯝ ꯀꯣꯜ ꯇꯧꯔꯛꯄꯗ
ꯀꯔꯝ ꯀꯥꯟꯗ ꯇꯧꯔꯛꯇꯣꯏꯅꯣ
ꯑꯦ ꯑꯗꯨꯗꯤ ꯈꯪꯗꯦ ꯃꯣꯏ ꯑꯦꯅꯤ ꯇꯥꯏꯝꯗꯨ ꯌꯦꯟꯉꯨ
ꯎꯝ
ꯑꯁ ꯄꯈꯠꯂꯦ ꯅꯝꯕꯔ ꯐꯣꯔꯗꯗꯤ ꯑꯩ ꯉꯁꯤꯗꯤ ꯐꯣꯟ ꯇꯧꯔꯅꯤ ꯃꯥꯜꯂꯦ ꯉꯁꯤꯗꯤ ꯁꯣꯏꯗꯕꯤ꯫
ꯅꯪ ꯅꯝꯕꯔ ꯐꯣꯔ
ꯌꯦꯁ
ꯀꯅꯥ ꯅꯝꯕꯔ ꯋꯥꯟ ꯇꯨ ꯊ꯭ꯔꯤ
ꯈꯪꯗꯦ ꯃꯣꯏ ꯅꯨꯄꯤꯁꯤꯡꯗꯨꯒ ꯁꯤꯗ ꯃꯣꯏ ꯁꯤꯅꯤꯌꯔꯁꯤꯡ ꯑꯣꯏꯔꯝꯒꯅꯤ
ꯅꯝꯕꯔ ꯂꯩꯔꯒ ꯇꯧꯅꯕꯅꯦ
ꯍꯥ
ꯎꯝ ꯅꯝꯕꯔ ꯂꯩꯔꯒ ꯇꯧꯅꯕ꯭ꯔꯣ
ꯍꯣꯏ ꯁꯤꯔ ꯋꯥꯏꯁ ꯑꯗꯨ ꯑꯩꯈꯣꯏ ꯇꯥꯟ ꯂꯥꯛꯄꯗ ꯑꯩꯈꯣꯏꯅ ꯄꯥꯏꯈꯠꯍꯧꯗ꯭ꯔꯗꯤ ꯑꯩꯈꯣꯏꯒꯤ ꯂꯣꯁꯅꯦꯕ
ꯎꯝ ꯑꯗꯨꯅ ꯅꯍꯥꯟ ꯅꯣꯏ ꯅꯍꯥꯟ ꯅꯣꯏ ꯌꯦꯡꯕ ꯇꯧ
ꯀꯩꯕ ꯇꯕꯔꯣ ꯍꯜꯂꯣ
ꯇꯥꯔꯕ꯭ꯔꯥ
ꯇꯥꯏ ꯇꯥꯏ
ꯅꯍꯥꯟ ꯅꯣꯏꯅ ꯇꯧꯔꯒ ꯅꯪꯅ ꯍꯥꯏꯔꯛꯄ
ꯎꯝ
ꯑꯗꯨꯗꯤ ꯀꯔ ꯀꯃꯥꯏꯅ ꯇꯧꯔꯒꯦ
ꯑꯗꯨꯗꯤ ꯑꯩ ꯉꯥꯏ ꯉꯥꯏꯔꯣ ꯊꯕꯛ ꯃꯇꯝ ꯂꯣꯏꯈꯔꯗꯅ
ꯍꯥ
ꯑꯗꯨꯗꯤ ꯉꯥꯏ ꯉꯥꯏꯔꯒ ꯊꯕꯛ ꯃꯇꯝ ꯂꯣꯏꯗꯦꯗꯅ ꯇꯥꯕꯔꯣ ꯍꯜꯂꯣ ꯇꯥꯕꯔꯣ ꯇꯥꯕꯔꯣ ꯍꯜꯂꯣ
ꯀꯩꯝ ꯇꯥꯗꯕ꯭ꯔꯣ
ꯅꯣꯡꯈꯨꯝꯗꯧ ꯂꯩꯔꯒꯅ
ꯑꯦ ꯑꯩꯅ ꯇꯥꯕ꯭ꯔꯣ ꯇꯥꯕ꯭ꯔꯣ ꯍꯥꯏꯔꯒ ꯅ ꯌꯦꯡ ꯈꯨꯝꯃꯛꯇ꯭ꯔꯒ
ꯌ ꯑꯩꯁꯨ ꯇꯕꯣ ꯇꯥꯕꯣ ꯇꯥꯕꯣ ꯇꯧꯋꯏꯁꯤ ꯅꯉꯣꯟꯗ
ꯑꯗꯨꯒ ꯀꯩ ꯈꯨꯝꯃ ꯂꯩ ꯑꯩ ꯊꯤꯕ ꯍꯣꯏ ꯇꯥꯏ
ꯎ ꯅꯪꯒꯤ ꯇꯣꯔꯦꯇ ꯆꯪꯕꯩ ꯅꯩꯋꯥ
ꯑꯗꯨ ꯅꯪ ꯅꯍꯥꯟꯒꯤꯗꯣ ꯀꯃꯥꯏꯅ ꯇꯧꯔꯒꯦ ꯍꯥꯏꯅꯤ ꯐꯪꯗ꯭ꯔꯦ ꯑꯗꯨꯗꯤ
ꯉꯥꯏ ꯉꯥꯏꯔꯒ ꯄꯥꯏꯍꯧꯗ꯭ꯔꯦ ꯉꯥꯏ ꯉꯥꯏꯔꯒ ꯄꯥꯏꯍꯧꯗ꯭ꯔꯦꯗꯅ ꯄꯨꯡ ꯊꯕꯛꯀꯤ ꯃꯇꯝ
ꯑꯣꯐꯔ ꯑꯣꯏꯈ꯭ꯔꯕ ꯑꯣ
ꯊ꯭ꯔꯤ ꯊꯥꯔꯇꯤ ꯐꯥꯎꯅꯤ ꯍꯣꯏ ꯑꯗꯨ ꯃꯇꯝ ꯂꯣꯏꯈ꯭ꯔ‌ꯦꯗꯅ ꯀꯩꯗꯧꯅꯤ ꯀꯔꯤ ꯎꯄꯥꯏ ꯂꯩ
ꯑ‌ꯦ ꯀꯃꯥꯏ
ꯊ꯭ꯔꯤ ꯊꯥꯔꯇꯤꯗꯩ ꯂꯣꯏꯅ ꯊꯔꯤ ꯊꯥꯔꯠꯇꯤ ꯇꯥꯒ꯭ꯔꯗꯤ ꯕꯨꯜ ꯃꯤ ꯃꯈꯩ ꯂꯣꯏ ꯅꫭꯛ ꯑꯋꯥꯠ ꯇꯧꯈ꯭ꯔꯅꯤꯗꯅ ꯀꯣꯜꯂꯥꯑꯔꯣꯏꯗꯅ
ꯎꯝ
ꯑꯗꯨꯒꯤ ꯇꯧꯕ ꯐꯪ ꯍꯧꯗ꯭ꯔꯦ ꯑꯗꯨꯅꯅꯦ ꯉꯁꯤꯗꯤ ꯅꯝꯕꯔ ꯐꯣꯔꯗ ꯂꯩꯔꯦꯗꯅ ꯑꯁ ꯏꯕꯥꯅꯤ ꯍꯣꯔ‌ꯦꯟ ꯅꯨꯡꯗꯥꯡꯗ ꯊꯦꯡꯕꯗ ꯑꯣꯏꯅ ꯇꯧꯕꯅ ꯐꯥꯅꯤ ꯍꫭꯔ‌ꯦꯟ ꯀꯣꯜ ꯇꯧꯕꯁꯤꯀꯣ
ꯍꯥꯏꯕ ꯅꯠꯇꯦꯕ ꯑꯩꯩꯅ ꯑꯩꯁꯦ ꯀꯩꯗꯧꯔꯦ
ꯑꯁ ꯑꯩ ꯍꯥꯏꯁꯦ ꯍꯥꯏꯕ
ꯀꯩꯗꯧꯔꯒꯦ
ꯑꯩ ꯍꯥꯏꯁꯦ ꯍꯥꯏꯕ
ꯑꯩꯅꯥ ꯍꯥꯏꯗꯤ ꯑꯗꯨꯅ ꯊꯨꯟ ꯂꯛꯀꯦ ꯗꯣꯂꯔ ꯍꯥꯏꯕꯗꯣ ꯑꯗꯨꯒꯤ ꯀꯃꯥꯏꯅ ꯇꯧꯔꯒꯦ ꯍꯥꯏꯕꯅꯦ
ꯑꯣ ꯀꯣꯜ ꯗ꯭ꯔꯣꯞ ꯇꯧꯈ꯭ꯔꯦ ꯍꯥꯏꯕꯒꯝ ꯇꯧꯋꯤ ꯇꯥꯕ꯭ꯔꯣ
ꯇꯥꯏꯌꯦ ꯇꯥꯏꯌꯦ ꯇꯥꯏꯌꯦ
ꯅꯪ ꯋꯥꯁꯔꯨꯝ ꯆꯪꯕꯩ ꯅ‌ꯦꯠꯋꯥꯛ ꯌꯥ ꯅ‌ꯦꯠꯋꯥꯛ ꯌꯥꯗꯕ ꯃꯥꯜꯂꯤꯗ ꯅꯪꯒꯤ
ꯉꯥꯏꯌ‌ꯦ
ꯀꯣꯜ ꯗ꯭ꯔꯣꯞ ꯇꯧꯈꯤꯕ ꯀꯣꯜ ꯗ꯭ꯔꯣꯞ ꯇꯧꯈꯤꯕ ꯑꯗꯨꯒꯤꯗꯨꯗꯤ
ꯇꯧꯗꯤꯍꯦ
ꯅꯠꯇꯦ ꯅꯪꯅ ꯑꯁꯨꯝ ꯍꯪꯕ ꯀꯣꯏꯁꯟꯗꯣ ꯍꯥꯏꯕꯅꯤ ꯑꯩꯗꯤ ꯅꯪꯅ ꯍꯪꯕ ꯀꯣꯏꯁꯟꯗꯣ ꯍꯥꯏꯕꯅꯤ ꯑꯩꯅꯥ ꯍꯥꯏꯕꯗꯤ ꯂꯟꯁꯟ ꯁꯟꯖꯀꯦ ꯍꯥꯏꯕꯗꯨ ꯇꯥꯗ꯭ꯔꯥꯕꯣ
ꯇꯥꯗꯕꯥ
ꯇꯥꯏꯌ‌ꯦ ꯇꯥꯏꯌ‌ꯦ
ꯑꯩꯅ ꯍꯥꯏꯗ꯭ꯔꯥ ꯅꯪ ꯑꯩꯉꯣꯟꯗ ꯍꯥꯏ ꯍꯥꯏ ꯂꯩꯕꯗꯣ ꯑꯗꯨ ꯍꯥꯏꯈꯤꯅꫭꯅ
ꯑꯦ ꯀ ꯑꯩꯁꯨ ꯅꯠꯇꯕꯗꯨꯕꯨ ꯀꯩꯝ ꯀꯥꯏꯗꯦꯅꯣ ꯃꯤꯅꯦ ꯃꯃꯗꯁꯨꯅ ꯀꯩꯝ ꯀꯥꯏꯗꯦ ꯀꯩꯅꯣ
ꯁꯤ
ꯃꯥꯗꯤ ꯍꯔꯥꯎ ꯂꯩꯔ‌ꯦ ꯃꯥꯗꯤ ꯃꯥꯗꯤ ꯀꯣꯜ ꯑꯃ ꯐꯣꯔ ꯋꯥꯠ ꯇꯧꯈ꯭ꯔꯦꯕ ꯌꯥꯔꯦꯅ ꯅꯨꯡꯉꯥꯏꯅ ꯂꯩ ꯃꯥꯗꯤ
ꯑꯠꯆꯥ ꯁꯦꯜꯁꯇꯧꯗꯔꯁꯨ ꯐꯣꯔꯋꯥꯠꯗ ꯇꯧꯕꯤꯔꯗꯤ ꯌꯥꯔꯕ꯭ꯔꯥ
ꯐꯣꯔ ꯋꯥꯠ ꯇꯧꯔꯗꯤ ꯌꯥꯔꯦ ꯃꯥꯏ ꯊꯕꯛ ꯆꯦꯛ ꯇꯧꯈ꯭ꯔꯦꯗꯅꯪ ꯑꯗꯨꯗꯤ
ꯎꯝ
ꯃꯥꯅ ꯐꯣꯔꯠ ꯇꯧꯕꯔꯗꯤ ꯗꯦꯠ ꯃꯤꯟꯁ ꯀꯦꯦꯕꯜ ꯃꯥ ꯀꯦꯄꯦꯕꯜ ꯑꯣꯏꯗꯅ ꯑꯗꯨꯗꯤ
ꯀꯩ ꯃꯥꯅ ꯐꯣꯔꯋꯥꯔꯗ ꯇꯧꯈ꯭ꯔꯗꯤ ꯀꯩ ꯇꯥꯗꯦ
ꯃꯥꯅ ꯐꯣꯔ ꯋꯥꯔꯠ ꯇꯧꯕꯤꯈ꯭ꯔꯗꯤ ꯃꯥꯁꯦ ꯊꯕꯛ ꯍꯩꯈ꯭ꯔ‌ꯦꯗꯅ ꯐꯣꯔ ꯋꯥꯔꯠ ꯇꯧꯕ ꯉꯝꯕꯗꯨ
ꯑꯆꯥꯥ
ꯐꯣꯔꯋꯥꯗ ꯇꯧꯕ ꯐꯣꯔꯋꯥꯔꯗ ꯐꯥꯎꯕ ꯇꯧꯕ ꯉꯝꯈ꯭ꯔꯔꯤ ꯃꯣꯏ ꯃꯊꯛꯀꯤ ꯃꯤꯗꯨꯅ ꯂꯣꯏ ꯇꯧꯕ ꯉꯝꯈ꯭ꯔꯦꯕ ꯐꯣꯔꯋꯥ ꯐꯥꯎ ꯇꯧꯕꯤꯔꯗꯤꯀꯣ ꯑꯗꯨꯕꯨ ꯄꯩꯁꯥ ꯂꯧꯊꯣꯛꯉꯦ ꯃꯣꯏꯅ ꯉꯝꯗ꯭ꯔꯗꯤ ꯃꯣꯏ ꯃꯁꯥꯏꯒꯤ ꯑꯔꯥꯟꯕꯅꯤ ꯑꯩꯈꯣꯏ ꯅꯠꯇ꯭ꯔꯦꯗꯤ ꯑꯗꯨꯗꯤ ꯑꯩꯈꯣꯏ ꯊꯕꯛ ꯅꯠꯇꯦꯗ ꯅ ꯑꯗꯨꯗꯤ
ꯑꯆꯥꯥ
ꯑꯗꯨꯗꯤ ꯃꯣꯏ ꯃꯣꯏ ꯃꯊꯛꯁꯤꯡꯒꯤꯒꯤ ꯊꯕꯛꯅꯦꯕ ꯑꯗꯨꯒꯤ ꯀꯣꯜ ꯐꯣꯔꯋꯥꯕꯨ ꯇꯧꯕꯤꯔꯗꯤ ꯌꯥꯔꯦꯕ
ꯎꯝ
ꯀꯁꯇꯃꯔꯒ ꯀꯁꯇꯃꯔꯒ ꯂꯩ ꯍꯥꯏꯕꯒꯨꯝ ꯇꯧꯕꯅꯤ ꯃꯤꯅ ꯐꯣꯟ ꯇꯧꯔꯛꯅꯤꯉꯥꯏꯀꯣ ꯂꯩꯌꯦ ꯍꯥꯏꯕꯒꯨꯝ ꯇꯧꯕꯅꯤ
ꯍꯣꯏ ꯑꯗꯨꯃꯥꯏꯅ ꯇꯧꯋꯦ ꯍꯥꯢꯕꯅꯦ ꯑꯗꯨꯗꯩꯗꯤ ꯀꯣꯜ ꯇꯧꯔꯛꯄꯥ ꯃꯥꯟꯗꯦꯌꯦ
ꯎꯝ
ꯉꯔꯥꯡꯖꯦ ꯑꯗꯨꯝ ꯍꯤꯡꯕꯅꯦꯌꯦ
ꯑꯣ ꯀꯦ
ꯀꯁꯇꯥꯃꯥꯔ ꯑꯃ ꯄꯨꯔꯥ ꯑꯃꯗꯤ ꯑꯩꯈꯣꯏꯒꯤ ꯑꯣꯏꯗꯕꯅꯤ ꯑꯗꯨ ꯈꯪꯕꯖꯥꯠꯅꯦꯕꯀꯣ ꯑꯗꯨꯒꯤ ꯀꯣꯜ ꯆꯥꯠꯇꯣ ꯑꯣꯏꯗꯕ ꯐꯣꯇꯣ ꯃꯥꯒꯤ ꯀꯩꯅꯣꯒꯤ ꯂꯣꯏ ꯊꯥꯔꯛꯄ ꯋꯥꯅꯤꯗꯥ
ꯑꯣꯏꯇꯥꯕ
ꯌꯥꯝ ꯆꯥꯎꯔꯒ ꯑꯗꯨꯁꯨ ꯑꯥ ꯀꯩꯅꯣ ꯁꯤꯗ ꯃꯤ ꯑꯃꯅ ꯐꯣꯟ ꯐꯥꯢꯈꯠꯄꯥꯗ ꯂꯣꯏꯅ ꯎꯔ ꯂꯩꯕꯅꯦꯕ
ꯑꯣ
ꯅꯨꯄꯤꯗꯨꯅ ꯀꯣꯜ ꯇꯧꯕ ꯅꯨꯄꯤꯗꯨꯒꯤ ꯀꯣ ꯀꯁꯇꯥꯃꯥꯔ ꯑꯣꯏꯕꯖꯥꯠꯅꯦꯕ ꯑꯗꯨ ꯅꯨꯄꯥꯗꯨ
ꯑꯣ
ꯅꯨꯄꯤꯒꯤ ꯗꯥꯎꯖꯤꯗꯤ ꯐꯣꯇꯣ ꯃꯌꯥꯝ ꯃꯣꯏ ꯀꯩ ꯀꯩꯅꯣ ꯀꯥꯞꯄꯒꯒꯤ ꯖꯥꯠ ꯖꯥꯠ ꯌꯥꯝ ꯊꯥꯔꯛꯄꯅꯤ ꯑꯩꯈꯣꯏ ꯁꯤ ꯂꯣꯏ ꯎꯋꯦꯕ ꯁꯤꯗ ꯑꯩꯈꯣꯏꯁꯨ ꯑꯗꯨꯒꯤꯅꯤ ꯇꯜꯂꯤꯁꯦ ꯑꯩꯅ ꯐꯣꯟ ꯇꯧꯔꯀꯥꯟꯗ ꯑꯩꯗꯤ ꯑꯅꯧꯕꯅꯤꯅ ꯃꯤ ꯃꯌꯥꯝꯅ ꯇꯥꯔ ꯂꯩꯔꯤꯅꯦꯕ ꯑꯩ ꯐꯣꯟꯗꯨ ꯑꯗꯨꯏꯅꯦ ꯕꯤ ꯇꯜꯂꯦꯗꯥꯅ ꯃꯤꯅ ꯇꯥꯔ ꯂꯩꯕꯗ ꯃꯤꯅ ꯇꯥꯔ ꯂꯩꯕꯗꯨ ꯈꯪꯉꯗꯤ ꯑꯩ ꯅꯥꯔꯣ ꯆꯠꯔꯅꯤꯗꯅ
ꯌꯥꯔ ꯀ ꯑꯣꯏꯗꯕ
ꯇꯛ ꯀꯤꯔꯥ ꯂꯩꯊꯣꯛꯑꯥ ꯂꯩꯌꯦ ꯅꯪ
ꯀꯃꯥꯏꯅ ꯅꯔꯕꯁ ꯆꯠꯈꯤꯕ ꯑꯣꯏꯗꯣꯢꯔꯣ
ꯌꯥꯔꯦꯀꯣ ꯅꯪ ꯈꯪꯗꯕꯩꯅꯤ ꯅꯔꯕꯁ ꯆꯠꯄ ꯍꯧꯕꯅꯤ ꯍꯦꯛꯇ
ꯁꯦꯁ ꯃꯌꯥꯡꯁꯤꯡꯗꯨꯒ
ꯑꯦ ꯃꯌꯥꯝꯁꯤꯕꯨ ꯉꯥꯛꯇ ꯅꯠꯇꯦ ꯃꯣꯏ ꯑꯇꯣꯞꯄꯁꯤꯡ ꯈꯨꯝꯕ ꯀꯥꯟꯗꯁꯨ ꯃꯣꯏ ꯑꯃꯦꯔꯤꯀꯥꯟꯁꯤꯡꯕꯨ ꯈꯨꯝꯍꯟꯗꯕ ꯆꯠꯂꯗꯤ ꯃꯣꯏꯍꯅ ꯒꯌꯥꯟ ꯇꯥꯗꯦꯅ ꯊꯨ ꯊꯨꯅ ꯉꯥꯡꯕꯗꯕ ꯃꯣꯏꯁꯨ ꯑꯩ ꯑꯩꯅ ꯉꯥꯡꯕꯒꯨꯝꯅ ꯑꯗꯨꯒ ꯃꯣꯏꯅ ꯀꯣꯝꯄ꯭ꯂꯤꯀꯦꯇꯦꯠ ꯋꯥꯔꯠ ꯀꯨꯝꯕ ꯍꯥꯏꯕ ꯍꯧꯔꯛ ꯒ꯭ꯌꯥꯟ ꯇꯥꯗꯦꯅ
ꯀꯩꯝ ꯈꯟꯒꯅꯨ ꯀꯩꯝ ꯈꯟꯒꯅꯨ
ꯑꯩꯈꯣꯏ ꯅꯣꯏꯒꯨꯝꯕ ꯢꯪꯂꯤꯁ ꯌꯥꯝ ꯍꯩꯇꯕꯗꯨ ꯍꯗꯤꯒ ꯑꯩꯈꯣꯏ ꯅꯣꯏꯒꯨꯝꯅ ꯐꯥꯔꯁ ꯗꯤꯕꯤꯖꯟ ꯂꯥꯛꯇꯕꯗꯨ ꯈꯣꯢꯗꯤꯀꯣ
ꯌꯥꯔꯦꯀꯣ ꯑꯁ
ꯐꯥꯔꯁ ꯗꯤꯕꯤꯖꯟ ꯒꯥꯏ ꯒꯤꯜꯇꯤꯒꯤ ꯃꯃꯤꯡ ꯐꯥꯎꯕ ꯃꯤꯅꯤ ꯄꯥꯎ ꯈꯪꯗꯅ ꯂꯩꯕ ꯋꯥꯅꯤꯗ
ꯈꯪꯉꯤꯗꯥ
ꯍꯩꯅꯤ ꯍꯩꯅꯤ ꯈꯪꯉꯤꯗ ꯑꯩꯅ ꯍꯥꯏꯕ ꯃꯇꯝꯗꯩ ꯈꯪꯗꯥꯕꯗꯨꯕꯨ
ꯈꯪꯉꯦꯗꯥ ꯇꯟꯕꯒꯤ ꯇꯟꯕꯒꯤ ꯀꯔꯤ ꯍꯥꯏꯕꯅꯣ ꯍꯥꯏꯕ ꯈꯪꯕꯅꯤꯅ ꯅꯪꯉꯣꯟꯗ
ꯋꯥꯊꯤ ꯇꯧꯅꯨꯗ ꯈꯪꯗꯕꯩ ꯀꯩꯅꯣ ꯍꯥꯏ ꯍꯪꯉꯛꯑꯒ ꯀ꯭ꯂꯥꯁ ꯀ꯭ꯔꯤꯞꯇꯦꯠꯅꯦ
ꯀꯔꯤ ꯑꯗꯨꯗꯤ
ꯂꯥꯏꯔꯤꯛ ꯄꯥꯗꯨ ꯄꯨꯔꯥ ꯕꯥꯏ ꯍꯥꯔꯠ ꯇꯧꯔꯒ ꯆꯞ ꯆꯥꯕ ꯏꯕꯤꯕ ꯇꯥꯏꯞꯇꯅꯦꯕ ꯑꯩꯀꯣ
ꯏꯗꯤꯠ ꯇꯧꯗꯕꯤꯗ ꯃꯤꯒꯤ ꯀꯣꯄꯤ ꯇꯧꯗꯦ ꯑꯦꯆꯠ ꯇꯥꯏꯞ ꯇꯅꯦ ꯈꯪꯉꯦꯕ ꯅꯝꯁꯦ
ꯑꯩꯈꯣꯏ ꯆꯀꯣꯄꯤ ꯇꯧꯖꯦꯗ
ꯗꯤꯛꯁꯅꯔꯤꯗꯤ ꯄꯄꯤ
ꯌꯥꯏ ꯀꯦ ꯗꯤꯛꯁꯟꯅꯔꯤ ꯀꯔꯤ ꯗꯤꯛꯁꯅꯔꯤꯗ ꯀꯩ ꯀꯣꯄꯤ ꯇꯧꯅꯤꯡꯉꯥꯏ ꯂꯩꯒꯦ
ꯅꯪ ꯃꯤꯉꯣꯟꯗꯤ ꯍꯥꯟꯅ ꯅꯍꯥꯟ ꯌꯦꯡꯉꯦ ꯍꯥꯏꯕꯅꯤꯀ ꯅꯪ
ꯍꯥꯥ
ꯅꯪ ꯑꯦꯛꯖꯥꯝ ꯊꯥꯕꯗ ꯊꯥꯕ ꯀꯥꯟꯗꯅꯤ ꯌꯦꯡꯅꯦ ꯍꯥꯏꯕ
ꯑꯦꯛꯖꯥꯝ ꯊꯥꯕ ꯀꯟꯗ ꯀꯃꯥꯏꯅ ꯗꯤꯛꯁꯅꯔꯤ ꯀꯣꯄꯤ ꯇꯧꯕꯣꯏꯅꯣ
ꯅꯠꯇꯦ ꯃꯤꯒꯤ ꯌꯦꯡꯕ ꯍꯥꯏꯕꯅꯤ ꯍꯥꯏꯕꯗꯤ
ꯍꯣꯏꯇꯥ ꯌꯦꯡꯉꯦꯗ ꯑꯗꯨꯕꯨꯗꯤ ꯑꯗꯨ ꯑꯣꯏꯔꯁꯨ ꯑꯗꯨꯃꯛ ꯐꯥꯎꯗꯤ ꯄꯪꯗꯦꯔ
ꯁꯤꯡꯕꯩ ꯃꯑꯣꯡꯅꯦ ꯀꯥꯡ ꯆꯤꯛꯇꯕꯅꯦ ꯍꯧꯖꯤꯛꯇꯤ ꯀꯥꯡ ꯆꯤꯛꯄ ꯑꯣꯏꯔꯦ ꯃꯝꯃꯧꯈ꯭ꯔꯣꯏꯔꯥ ꯃꯣꯏ ꯀꯥꯡ ꯆꯤꯛ ꯊꯣꯛꯂꯛꯄ ꯑꯣꯏꯔꯦ ꯃꯣꯏ ꯕꯦꯝꯌꯔꯁꯤꯡ
ꯄꯨꯡ ꯀꯌꯥꯗ ꯄꯨꯡꯇꯔꯥ ꯆꯥꯛ ꯆꯥꯗꯣꯏꯔꯣ ꯑꯗꯨꯗꯤ
ꯆꯥꯅꯤꯉꯥꯏ ꯀꯩꯝ ꯂꯩꯇꯦ ꯉꯥꯁꯤ ꯆꯥꯔꯔꯣꯏ ꯉꯁꯤ
ꯆꯥꯛ ꯍꯥꯏꯕꯅꯦ ꯆꯥꯛ
ꯑꯗꯨꯅꯤꯗꯅ ꯆꯥꯛꯀꯣꯝꯕ ꯀꯩꯝ ꯂꯩꯇꯦꯕ ꯍꯧꯖꯤꯛꯇꯤ ꯃꯦꯁ ꯆꯥꯛꯄꯩ ꯀꯅꯥꯅ ꯊꯣꯡ ꯍꯧꯖꯤꯛꯇꯤ
ꯍꯥꯥꯎ
ꯍꯧꯖꯤꯛꯇꯤ ꯃꯦꯠꯁꯨ ꯂꯥꯛꯑꯔꯣꯏꯗꯅ ꯆꯥꯛ ꯏꯟꯖꯥꯡꯁꯨ ꯂꯩꯇ꯭ꯔꯦꯕ ꯂꯣꯏ ꯆꯥꯊꯣꯛꯈ꯭ꯔꯦꯕ
ꯀꯩꯒꯤ
ꯈꯪꯈꯗꯦꯗꯅ ꯑꯩꯅ ꯍꯥꯏꯕꯗꯤ ꯉꯁꯥꯏ ꯅꯉꯣꯟꯗ ꯑꯩ ꯄꯥꯏꯕꯣ ꯈꯨꯗꯣꯄ ꯄꯤꯗꯦ
ꯑꯌꯨꯛꯇꯣ ꯉꯁꯥꯏ ꯍꯧꯗꯣꯛꯔꯑꯝꯃꯗꯤ ꯆꯥꯔꯗꯤ ꯍꯧꯖꯤꯛꯐꯥꯎ ꯆꯥꯛ ꯂꯥꯝꯈꯤꯔꯣꯏꯗꯅ
ꯑꯗꯨ ꯅꯪ ꯉꯁꯥꯏ ꯍꯧꯒꯠꯂꯒ ꯆꯥꯔꯦ ꯍꯥꯏꯕ ꯅꯇ꯭ꯔꯣ ꯏꯪꯕ
ꯍꯣꯏ ꯑꯗꯨ ꯉꯠ ꯆꯥꯏꯌꯦꯗꯅ ꯂꯩꯇ꯭ꯔꯦꯗꯅ ꯍꯣꯔꯦꯟ ꯅꯨꯡꯗꯥꯡꯒꯤꯗꯤ ꯑ ꯍꯣꯔꯦꯟꯒꯤꯗꯤ
ꯅꯨꯡꯗꯥꯡ ꯄꯨꯡ ꯇꯔꯥꯋꯥꯏꯗ ꯆꯥꯏ ꯍꯥꯏꯕ ꯅꯠꯇ꯭ꯔꯣ ꯅꯣꯏ
ꯑꯁ ꯑꯩꯅ ꯍꯥꯏꯕ ꯒ꯭ꯌꯥꯟ ꯇꯥꯗ꯭ꯔꯦ ꯉꯁꯥꯏ ꯑꯌꯨꯛ ꯆꯥꯍꯧꯗ꯭ꯔꯕꯒꯤ ꯉꯁꯥꯏ ꯍꯧꯒꯠꯄ ꯀꯥꯟꯗ ꯑꯣꯏꯅ ꯆꯥꯒ꯭ꯔꯦꯗꯅ ꯑꯩꯗꯨ
ꯀꯔꯤꯅꯣ ꯑꯩ ꯒ꯭ꯌꯥꯟ ꯇꯥꯗꯦ
ꯑꯦꯛꯆ꯭ꯋꯦꯂꯤ ꯃꯣꯏ ꯄꯨꯡ ꯑꯃꯥ ꯑꯅꯤꯋꯥꯏꯗ ꯍꯦꯛꯇ ꯍꯧ ꯍꯧ ꯍꯧꯗꯣꯛꯏꯗꯅ ꯑꯩꯈꯣꯏꯕꯨ ꯆꯥꯛ ꯆꯥꯅꯤꯡꯉꯥꯏ
ꯑꯗꯨ ꯀꯩꯒꯤ ꯀꯩ ꯆꯥꯛꯅꯣꯕ ꯅꯨꯡꯗꯥꯡꯒꯤ ꯆꯥꯛꯔꯥ ꯑꯌꯨꯛ
ꯑꯌꯨꯛꯀꯤ ꯆꯥꯛꯇꯣ ꯑꯗꯨꯗꯣ ꯑꯗꯨꯗꯣ ꯑꯣꯏꯅ ꯆꯥꯅꯦꯕ ꯑꯗꯨꯒ ꯑꯃꯨꯛ ꯇꯨꯝꯃꯅꯦꯕ ꯑꯈꯣꯏꯗꯨ
ꯑꯣ
ꯑꯗꯨꯗꯣ ꯃꯁꯤꯗ ꯍꯧꯗꯣꯛꯄꯤꯗ꯭ꯔꯦꯕ ꯉꯔꯥꯡꯁꯨ ꯍꯧꯗꯣꯛꯄꯤꯗꯦ
ꯑꯗꯨꯑꯣꯏꯔꯁꯨ ꯅꯪ ꯉꯁꯥꯏ ꯆꯥꯕꯗꯣ ꯑꯌꯨꯛꯒꯤ ꯆꯥꯛ ꯆꯥꯕꯅꯦꯗꯅ
ꯄꯨꯡ ꯃꯉꯥꯗ ꯆꯥꯕꯗꯨ ꯈꯣꯏ ꯑꯌꯨꯛꯀꯤ ꯆꯥꯛꯇꯨ ꯀꯣ
ꯑꯗꯣ ꯃꯣꯏ ꯑꯌꯨꯛꯅ ꯊꯣꯡꯕꯤꯕ ꯆꯥꯛꯇꯨꯅꯦꯗꯅ ꯑꯗꯣ
ꯍꯣꯏ
ꯑꯗꯨ ꯑꯣꯏꯗꯤ ꯅꯨ
ꯅꯠꯇꯦ ꯑꯌꯨꯛꯀꯤ ꯅꯠꯇꯦ ꯑꯌꯨꯛꯀꯤ ꯑꯌꯨꯛꯀꯤꯗꯨꯗꯤ ꯃꯣꯏꯅ ꯂꯣꯏ ꯆꯥꯊꯣꯛꯈ꯭ꯔꯦꯕꯀꯣ
ꯑꯣ
ꯑꯗꯨꯒꯤ ꯏꯚꯤꯅꯤꯡꯒꯤ ꯊꯣꯡꯉ ꯊꯝꯕꯤꯔꯝꯕꯗꯨ ꯑꯗꯨꯗꯨꯃꯨꯛ ꯍꯧꯒꯠ ꯍꯧꯒꯠꯀꯥꯟꯗꯤ ꯂꯣꯏ ꯏꯪꯈ꯭ꯔꯦꯗꯅ ꯑꯗꯨꯀꯥꯟꯗꯨꯁꯨ
ꯑꯣ
ꯏꯪꯕꯗ ꯑꯗꯨ ꯈꯠ ꯑꯗꯨ ꯐꯥꯎꯕ ꯃꯣꯏ ꯃꯣꯏ ꯑꯗꯨ ꯐꯥꯎ ꯆꯥꯊꯣꯛꯈ꯭ꯔꯦ ꯑꯗꯨ ꯐꯥꯎ ꯂꯦꯝꯃ ꯂꯦꯝ ꯉꯧꯗ꯭ꯔꯦꯕ ꯈꯥꯡꯗ ꯂꯩꯔꯝꯕꯅꯦꯕ
ꯍꯦ
ꯑꯗꯨꯗꯤ ꯀꯅꯥꯝ ꯊꯣꯡꯅꯤꯉꯥꯏ ꯂꯩꯇ꯭ꯔꯦ ꯃꯤ ꯍꯧꯖꯤꯇꯤ ꯃꯦꯠꯁꯨ ꯆꯠꯈ꯭ꯔꯦ ꯑꯗꯨ ꯍꯧꯖꯤꯛꯇꯤ ꯉꯁꯤ ꯅꯨꯡꯗꯥꯡꯗꯤ ꯅꯨꯡꯉꯥꯏꯔꯦꯕ ꯉꯁꯤꯗꯤ
ꯄꯨꯡ ꯑꯃꯗ ꯑꯌꯨꯛꯀꯤ ꯆꯥꯛ ꯆꯥꯔꯦ ꯑꯗꯨꯒ ꯄꯨꯡ ꯃꯉꯥꯗ ꯑꯃꯨꯛꯀ ꯅꯨꯡꯗꯥꯡꯒꯤ ꯆꯥꯛ ꯆꯥꯕ
ꯅꯠꯇꯦ ꯑꯁ ꯑꯩꯅ ꯍꯥꯏꯕ ꯃꯣꯏ ꯒ꯭ꯌꯥꯟ ꯇꯥꯗ ꯂꯩꯔꯦ ꯉꯁꯤꯗꯤ ꯍꯧꯒꯠꯄ ꯊꯦꯡꯗꯩ ꯊꯦꯡꯅꯩ ꯄꯨꯡ ꯃꯉꯥꯗ ꯆꯥꯏ ꯍꯥꯏ ꯋꯥꯅꯤ ꯑꯦꯛꯆ꯭ꯋꯦꯜꯂꯤ ꯑꯩꯈꯣꯏꯗꯤ ꯄꯨꯡ ꯅꯨꯡ ꯅꯨꯡꯊꯤꯟꯗ ꯄꯨꯡ ꯑꯃꯥꯗ ꯆꯥꯔꯅꯤꯗꯅ
ꯄꯨꯡ ꯑꯃꯗ ꯆꯥꯕꯗꯣ ꯑꯌꯨꯛꯀꯤꯅꯤꯗꯅ
ꯍꯣꯏ ꯑꯗꯨꯒ ꯅꯨꯡꯗꯥꯡꯒꯤꯗꯨꯗꯤ ꯑꯌꯨꯛꯀꯤ ꯆꯈ꯭ꯔꯕꯅꯤꯅ ꯂꯥꯑꯗꯦꯗꯅ ꯍ꯭ꯋꯦꯟ ꯄꯨꯡ ꯇꯔꯥꯗ ꯑꯣꯏꯅ ꯅꯨꯗꯥꯡ ꯂꯣꯏꯅ ꯆꯥꯕꯅꯦꯗꯅ ꯑꯃꯨꯛ
ꯑꯗꯨꯗꯤ ꯍ꯭ꯔꯦꯟ ꯇ꯭ꯔꯥꯗ ꯆꯥꯕ ꯌꯥꯏꯗꯅ
ꯆꯥꯅꯤꯉꯥꯏ ꯂꯩꯇ꯭ꯔꯦ ꯍꯥꯏꯕꯗꯨꯗꯤ ꯑꯔꯦ
ꯀꯃꯥꯏꯅ ꯂꯩꯇꯕ
ꯃꯣꯏ ꯂꯣꯏ ꯆꯥꯊꯣꯛꯈ꯭ꯔꯦ ꯃꯣꯏꯅ
ꯀꯃꯥꯏꯅ
ꯈꯪꯗꯦ ꯑꯩꯁꯨ ꯉꯁꯥꯏ ꯍꯒꯠꯄꯗ ꯂꯩꯔꯝꯗꯦ ꯀꯩꯝ ꯅꯠꯇ꯭ꯔꯗꯤ ꯅꯨꯡꯗꯥꯡꯒꯤ ꯆꯥꯛꯇꯨꯝ ꯍꯦꯛ ꯂꯩꯒꯟꯕꯅꯦꯕ ꯌꯥꯝ ꯌꯥꯝꯅꯀꯣ
ꯎꯝ ꯑꯣꯏꯗꯦ
ꯗꯣ ꯉꯁꯤꯗꯤ ꯂꯩꯔꯝ